ꯇꯥꯕ꯭ꯔꯣ
ꯇꯥꯕ꯭ꯔꯣ
ꯀꯩꯅꯣ ꯀꯩꯅꯣꯝ ꯇꯧ ꯇꯥꯏꯌꯦ ꯇꯥꯏꯌꯦ
ꯀꯔꯤ ꯇꯥꯏ ꯇꯥꯔꯦ‌ ꯑꯩꯁꯨ ꯀꯩꯗꯧꯔꯤ ꯕ ꯑꯦ
ꯃꯥꯏ ꯃꯤꯠ ꯇꯥꯊꯣꯛꯑꯒꯥ ꯐꯃꯨꯡꯗ ꯆꯪꯉ ꯆꯪꯉꯥ ꯇꯨꯝꯒꯦ ꯇꯧꯔꯝꯕꯅꯦ ꯐꯣꯟꯁꯨ ꯌꯦꯡꯉꯝꯕ
ꯑꯁ ꯑꯩꯗꯤ ꯃꯥꯏ ꯇꯥꯕꯕꯧ ꯇꯟ ꯂꯩꯔꯦ ꯇꯧꯔꯤꯁꯦ ꯑꯩꯈꯣꯏ ꯉꯁꯥꯏ ꯃꯩ ꯃꯨꯠꯂꯨꯏꯕ
ꯈꯟꯕꯒꯤ
ꯑꯗꯨꯅꯦ ꯃꯩ ꯃꯨꯠꯂꯨꯏꯌꯦꯕ ꯍꯧꯖꯤꯛꯇ ꯂꯥꯛꯇ ꯉꯥꯏꯔꯤꯕ
ꯃꯩ ꯉꯁꯤꯁꯨ ꯃꯨꯠ ꯑꯩꯈꯣꯏꯅ ꯆꯥꯛ ꯆꯥꯕ ꯃꯇꯝꯁꯨ ꯃꯨꯠꯂꯦ ꯑꯗꯨꯗꯒꯤ ꯑꯃꯨꯛ ꯑꯥ ꯃꯨꯠꯄꯗꯨꯅ ꯃꯨꯠꯄꯗꯨꯅ ꯆꯥꯛꯆꯥ ꯇꯣꯛꯑꯕꯨꯛ ꯃꯨꯠꯂꯦ ꯑꯗꯨꯒ ꯑꯗꯨꯝ ꯋꯥꯛꯀꯤꯡ ꯆꯠꯄ ꯑꯩꯈꯣꯏ ꯍꯟꯖꯤꯜꯂꯛꯑꯝꯗꯥꯏꯗꯅ‌ꯦꯉꯥ ꯂꯥꯛꯏꯁꯦ ꯃꯩꯁꯦ
ꯍꯂꯣ
ꯄꯨꯠ ꯄꯥꯠ ꯄꯨꯠ ꯄꯥꯠ ꯈꯔ ꯁꯥꯅꯩ
ꯄꯥꯏꯌꯨꯀꯣ ꯑꯝꯇ ꯍꯂꯣ
ꯀꯧꯍꯕꯥ
ꯍꯜꯂꯣ
ꯇꯥꯏꯌꯦ
ꯇꯥꯏꯌꯦ
ꯎꯝ ꯎꯝ
ꯍꯥꯥ
ꯀꯩꯏꯝ ꯍꯥꯏꯗꯦꯍꯦ
ꯎꯝ ꯅꯨꯡꯉꯥꯏꯔꯤꯕꯣ ꯅꯪꯕꯣ
ꯇꯥꯕ ꯋꯥꯠꯄ꯭ꯔꯥ ꯅꯨꯡꯥꯏꯇꯦ ꯅꯨꯡꯉꯥꯏꯇꯤꯌꯦ꯫
ꯅꯨꯡꯉꯥꯏꯤꯌꯦ ꯑꯗꯣ ꯉꯥꯏꯈꯣ ꯀꯩꯒꯤꯅꯣ ꯍꯥꯏꯔꯒ ꯃꯁꯤ
ꯈꯪꯗꯦꯗ ꯃꯔꯝꯗꯤ ꯂꯩꯇꯦ꯫
ꯁꯨꯝ ꯅꯨꯡꯉꯥꯏ
ꯀꯣꯏꯕ ꯆꯠꯅꯤꯡꯕꯒꯤꯀꯣ ꯎꯝ ꯀꯣꯏꯕ ꯆꯠꯅꯤꯡꯕꯒꯤ꯫ ꯆꯠꯄ ꯐꯪꯗꯕꯒꯤ ꯅꯨꯡꯉꯥꯏꯇꯕ꯫
ꯑꯩꯁꯨ ꯑꯩꯁꯦ ꯗ꯭ꯔꯦꯁ ꯐꯖꯅ ꯅꯥꯟꯅ ꯁꯦꯜꯂꯒꯅ ꯆꯠꯅꯤꯡꯉꯦ ꯍꯥꯏꯕ꯫
ꯀꯩꯅꯣꯒꯤ ꯀꯔꯤꯒꯤ ꯂꯩ ꯃꯃꯤꯡꯗꯣ ꯀꯥꯎꯈ꯭ꯔꯦ꯫ ꯆꯦꯔꯩ ꯍꯥꯏꯕ꯭ꯔꯥ
ꯑꯣ
ꯏꯁꯤꯡꯒ ꯂꯩꯕꯗꯣ ꯑꯗꯨꯗ ꯆꯠꯅꯤꯡꯉꯦ ꯍꯥꯏꯕ ꯑꯩꯁꯨ꯫
ꯑꯃꯥ ꯉꯁꯥꯏ ꯒ꯭ꯔꯨꯞꯇ ꯊꯥꯍꯧꯕꯗꯨꯔꯣ꯫
ꯍ ꯣꯍꯣ ꯍꯣꯏ꯫
ꯑꯩꯁꯨ ꯆꯥꯠꯅꯤꯡꯉꯤ ꯑꯗꯨꯕꯨ ꯀꯔꯤꯒꯤ ꯎꯄꯥꯏ ꯂꯩ꯫ ꯑꯩꯗꯤ ꯏꯁꯀꯔꯠ ꯑꯝꯇ ꯁꯦꯝꯅꯤꯡꯉꯤ ꯀꯩꯅꯣ꯫
ꯑꯃꯔꯣꯝꯗꯗꯤ ꯀꯤꯖꯩ ꯍꯥꯏꯕ ꯑꯗꯨ ꯃꯐꯝꯗꯣ꯫
ꯍꯣꯏ ꯀꯤꯗꯤ ꯀꯤꯖꯩ ꯑꯩꯗꯣ꯫
ꯆꯪꯕ ꯌꯥꯏ ꯍꯥꯏꯖꯕꯩ ꯋꯥꯅꯤ ꯅꯠꯇ꯭ꯔꯥ꯫
ꯎꯝ꯫
ꯏꯁꯀꯔꯠ ꯁꯦꯠꯅꯤꯡꯉꯗꯤ ꯁꯦꯜꯂꯨ ꯀꯩꯅꯣ ꯑꯦ
ꯑꯩ ꯉꯥꯍꯃꯨꯛ ꯁꯇꯤꯟ ꯁꯦꯁꯇꯣ ꯁꯦꯅꯤꯡꯗꯕ
ꯑꯇꯣꯞꯄ ꯏꯁꯀꯔꯠ ꯑꯗꯨꯝꯒ ꯉꯍꯥꯟꯒꯤ꯫ ꯄꯥꯛꯅꯤ ꯄꯥꯛꯅꯤ ꯅꯍꯥꯟꯒꯤꯗ ꯌꯥꯎꯍꯧꯕꯗꯣ꯫
ꯑꯥ꯫
ꯍꯥꯏꯗꯤ ꯌꯥꯝ ꯄꯣꯡꯗꯕꯤꯗ ꯐꯣꯔꯃꯦꯜꯒꯤ ꯏꯁꯀꯔꯠꯀꯤ ꯇꯥꯏꯞꯇ ꯇꯧꯕꯤ ꯌꯥꯍꯧꯋꯤꯗꯅ꯫
ꯌꯥꯍꯋꯥꯏ
ꯎꯝ ꯑꯗꯨꯒꯨꯝꯕꯗꯣ ꯁꯦꯠꯂꯣ ꯅꯪ ꯑꯗꯨꯒꯨꯝꯕ ꯄꯛꯀꯥꯅꯤ
ꯀꯔꯝꯕꯅꯣ ꯌꯥꯝꯅ ꯄꯣꯡꯗꯕꯤ ꯐꯣꯔꯃꯦꯜꯒꯤ ꯍꯥꯏꯔꯤꯁꯦ
ꯌꯥꯝ ꯄꯣꯡꯗꯕꯤꯗ ꯍꯥꯏꯗꯤ ꯌꯥꯝꯅ ꯄꯥꯛꯁꯨ ꯂꯦꯡꯗꯕꯤ ꯐꯤꯗꯥꯗ ꯑꯗꯨꯝ ꯇꯥ ꯇꯥꯒꯤꯕꯗꯒꯤ ꯂꯦꯡꯗꯕꯤ ꯐꯤꯗꯥꯗ ꯂꯩꯍꯧꯕꯗꯣ ꯑꯩꯅ ꯐꯖꯩ ꯍꯥꯏꯕꯗꯣ ꯑꯃꯨꯕꯒ ꯑꯉꯧꯕꯒ ꯆꯦꯛ ꯆꯦꯛ ꯂꯥꯡꯍꯧꯕꯁꯨ ꯂꯩꯍꯧꯕꯗꯣ
ꯑꯣ ꯑꯣ ꯑꯣ ꯅꯪ ꯍꯥꯏꯁꯦ ꯑꯃ ꯃꯈꯣꯏꯅ ꯆꯪꯉꯨꯕꯗꯣ
ꯍꯣꯏ ꯍꯣꯏ ꯍꯣꯏ
ꯎꯝ ꯑꯩꯅ ꯈꯜꯂꯤꯁꯤꯅ ꯑꯃ ꯅꯤꯉꯣꯜ ꯐꯤ ꯃꯅꯥꯛꯇ ꯑꯣ
ꯅꯠꯇꯦ
ꯑꯗꯨ ꯄ꯭ꯔꯥꯏꯖ ꯍꯉꯛ ꯉꯛꯇ ꯃꯥꯜꯂꯦꯀꯣ ꯈꯣꯏ
ꯆꯥꯇ꯭ꯔꯦꯠ ꯑꯗꯨꯃꯥꯏꯅ ꯍꯥꯏꯍꯧꯒꯨꯝ ꯇꯧꯏ ꯗꯨꯗꯤ ꯎꯝ ꯆꯥꯇ꯭ꯔꯦꯠ ꯎꯝ ꯌꯥꯏ ꯆꯥꯇ꯭ꯔꯦꯠ ꯆꯥꯅꯤꯄꯥꯥꯟ ꯑꯗꯨꯃꯥꯏꯅ ꯍꯥꯏꯔꯝꯗꯧ ꯃꯥꯜꯂꯦ
ꯎꯝ ꯍꯧꯖꯤꯛꯇꯤ ꯑꯩꯅ ꯀꯅꯥꯃꯨꯛ ꯀꯣꯏꯕ ꯆꯞꯅꯗꯒ ꯂꯩꯒꯦ ꯍꯥꯏꯕ ꯏꯁꯀꯠꯇꯣ ꯑꯥ ꯆꯥ ꯆꯃꯥꯄꯟ ꯍꯥꯏꯌꯦꯕ ꯁꯦꯁꯤꯜꯂ ꯌꯦꯡ ꯀꯥꯏꯅꯗꯣ ꯈꯔ ꯄꯛꯇꯩ ꯃꯑꯣꯡ ꯇꯧꯗꯒꯤ ꯀꯥꯏꯔꯣꯅ ꯂꯩꯔꯨꯅꯣꯅ ꯍꯥꯏꯕꯗ ꯑꯩ ꯂꯩꯔꯛꯇ꯭ꯔꯦ
ꯏꯜꯂꯤꯒ
ꯅꯇ꯭ꯔꯗꯤ ꯂꯩꯒꯦ ꯇꯧꯔꯝꯕꯅꯤ
ꯑꯗꯨ ꯐꯗꯤ ꯐꯥꯖꯩ ꯍꯧꯖꯤꯛꯀꯤꯗꯣ ꯁꯦꯠꯆꯜꯂꯒ ꯌꯦꯡꯉꯨꯔꯒ ꯐꯖꯩ ꯐꯖꯗꯦ ꯗꯣ ꯌꯦꯡ ꯌꯥꯅꯤ
ꯁꯦꯆꯟꯕ ꯌꯥꯔꯝꯅꯤ ꯀꯩꯅꯣ
ꯌꯥꯔꯝꯅꯤ ꯃꯣꯏꯗꯤ ꯌꯨꯝꯁꯨ ꯑꯣꯏꯕꯅꯤꯅ ꯃꯤꯁꯨ ꯌꯥꯝ ꯄꯥꯛ ꯆꯤꯟꯗꯦꯅ
ꯎꯝ ꯆꯧꯁꯦ ꯉꯣꯡꯃꯣ ꯑꯃꯣ ꯑꯦ ꯀꯩꯅꯣ ꯆꯧꯁꯦ
ꯎꯝ ꯂꯥꯖꯧꯁ ꯏꯕꯅꯤꯅ ꯏꯕꯥꯅꯤꯅꯦ ꯑꯩ ꯏꯕꯥꯅꯤ ꯏꯕꯅꯤ ꯂꯥꯛꯑ ꯂꯥꯛ ꯆꯠꯁꯤ ꯆꯠꯁꯦ ꯍꯥꯏꯔꯤꯁꯤ ꯀꯌꯥꯝꯗꯤ ꯌꯥꯝꯃꯦ
ꯌꯥꯝꯗꯤ ꯌꯥꯝ ꯆꯜꯂꯦ ꯏꯁꯜꯂ ꯊꯝꯃꯣ ꯂꯤꯁꯇꯣ꯫
ꯃꯊꯪ ꯃꯊꯪ
ꯃꯊꯪ ꯃꯊꯪ ꯆꯠꯅꯕ ꯑꯗꯨꯅ ꯑꯗꯨꯗ ꯑꯗꯨꯅ ꯑꯗꯨꯗꯅ
ꯑꯗꯨꯅ ꯑꯗꯨꯗ ꯁꯤꯗꯅ ꯁꯤ ꯍꯥꯏꯅꯕ ꯁꯤꯗꯅ ꯁꯤ ꯍꯥꯏꯅꯈꯤꯕꯥꯏ
ꯑꯝ
ꯃꯔꯛꯁꯤꯗ ꯑꯃꯨꯛ ꯈꯨꯖꯤꯟꯁꯨ ꯍꯥꯞꯅꯤꯡꯉꯤꯕꯅꯦ ꯑꯩꯅ ꯇꯧꯔꯤꯕꯁꯦ
ꯎꯝ ꯍꯥꯞꯅꯤꯡꯉꯤꯅ
ꯁꯥꯡꯉꯦ ꯍꯥꯏꯕ ꯈꯨꯖꯤꯟꯁꯦ ꯁꯥꯡꯉꯦ ꯍꯥꯏꯕ
ꯐꯦꯔꯋꯦꯜꯗ ꯍꯥꯞꯄꫭ ꯈꯨꯠꯆꯤꯟꯗꯨꯅ ꯑꯦꯛꯁꯇꯦꯟꯁꯟ ꯇꯧꯔꯒ ꯂꯥꯛꯑꯣ
ꯍꯣꯏ ꯂꯥꯛꯀꯦ ꯍꯥꯏ ꯍꯜꯂꯣ ꯍꯏꯖ ꯃꯤꯒꯤ ꯐꯦꯌꯥꯔꯋꯦꯜ ꯃꯌꯥꯝꯖꯦ ꯎꯕꯗ ꯃꯤꯒꯤ ꯃꯤ ꯃꯌꯥꯝꯖꯨ ꯎꯕꯗ ꯑꯈꯣꯏꯖꯨ ꯌꯧꯍꯟꯅꯤꯡꯕꯅ ꯂꯣꯏꯔꯦ
ꯃꯤꯒꯤꯅꯗꯤ ꯂꯣꯏꯅ ꯍꯥꯥꯟ ꯂꯣꯏꯅꯈ꯭ꯔꯅꯤ
ꯑꯣꯏꯔꯅꯤ ꯑꯩꯈꯣꯏ ꯈꯔꯕꯨꯗꯤ ꯈꯔꯗꯤ ꯂꯩꯍꯧꯕꯅꯤ ꯑꯗꯨꯝ
ꯎꯝ ꯍꯣꯏ ꯐ꯭ꯔꯦꯁ ꯁꯥꯔꯒ ꯄꯨꯟꯕ ꯈꯔꯁꯨ ꯑꯗꯨꯝ ꯌꯥꯎꯏꯀꯣ
ꯍꯣꯏ ꯈꯔꯕꯨꯗꯤ ꯌꯥꯎꯋꯦꯕ ꯑꯗꯣ ꯑꯗꯨꯝ ꯈꯔꯁꯨ ꯂꯩ ꯈꯔꯕꯨꯗꯤ ꯂꯩꯕꯨꯗꯤ ꯂꯩꯍꯧꯋꯦ ꯑꯗꯨ ꯑꯣꯏꯔꯁꯨ ꯑꯌꯥꯝꯕ ꯂꯣꯏ ꯂꯣꯏꯁꯤꯟꯈ꯭ꯔꯅꯤꯌꯦ
ꯎꯝ ꯃꯣꯏ ꯑꯗꯨꯝ ꯇꯣꯉꯥꯟ ꯇꯣꯉꯥꯟꯅ ꯇꯧꯕ ꯀꯥꯡꯕꯨ ꯌꯥꯝ ꯂꯩꯌꯦꯕ
ꯎꯝ
ꯐꯦꯔꯋꯦꯜꯅ ꯐꯦꯔꯋꯦꯜ ꯐ꯭ꯔꯦꯁꯔꯅ ꯐ꯭ꯔꯦꯁꯔ
ꯃꯌꯥꯝ ꯇꯧꯒ꯭ꯔꯅꯤ ꯈꯔ ꯈꯇꯅꯤ ꯇꯧꯍꯧꯔꯣꯏꯗ꯭ꯔꯤꯁ
ꯎꯝ ꯑꯩꯈꯣꯏꯒꯤꯗꯤ ꯃꯤꯗꯣ ꯌꯥꯝꯗꯕꯅꯤꯅ ꯄꯨꯟꯁꯤꯟꯕ ꯌꯥꯕ ꯋꯥꯅꯦꯕ ꯃꯤ ꯃꯌꯥꯝ ꯌꯥꯝꯕ ꯗꯤꯄꯥꯔꯠꯃꯦꯟꯗꯗꯤ ꯑꯗꯨꯝ ꯇꯣꯉꯥꯟ ꯇꯣꯉꯥꯟ ꯇꯧꯕꯅ ꯐꯗꯣꯏꯅꯦꯕ
ꯎꯝ
ꯈꫭꯏ ꯗꯤꯄꯥꯔꯠꯃꯦꯟ ꯃꯤ ꯌꯥꯝꯗꯕꯒꯤꯁꯨ
ꯑꯦ ꯃꯣꯏꯁꯨ ꯃꯤ ꯌꯥꯝꯗꯤꯌꯦ ꯑꯗꯨꯒꯤ ꯋꯥꯗꯤ ꯑꯗꯣ ꯃꯣꯏꯁꯨ ꯃꯤ ꯌꯥꯝꯗꯦꯕ ꯃꯤ ꯎꯝ ꯌꯥꯎꯋꯦ ꯑꯗꯣ ꯀꯩꯅꯣ ꯉꯁꯥꯏ ꯀꯩꯅꯣꯒꯤ ꯀꯩꯅꯣ ꯎꯕ꯭ꯔꯣ ꯑꯃ ꯑꯩꯈꯣꯏꯒꯤ ꯑꯥ ꯀꯩꯅꯣꯒꯤ ꯃꯧꯗꯨꯅ ꯊꯒꯠꯂꯛꯄꯗꯣ ꯎꯕ꯭ꯔꯣ ꯑꯣ ꯅꯪ ꯃꯧꯒ ꯅꯝꯕꯔ ꯂꯩꯅꯗꯦ
ꯗꯦ ꯃꯧ ꯅꯨꯄꯥꯗꯨꯅ ꯊꯥꯒꯠꯂꯛꯄ ꯎꯏ
ꯎꯝ ꯍꯥꯏꯗꯤ ꯃꯣꯏꯁꯨ ꯇꯧꯒ꯭ꯔꯦꯝ ꯑꯥ ꯃꯣꯏꯖꯨ ꯇꯧꯒ꯭ꯔꯦ ꯃꯣꯏ ꯉꯁꯤ ꯇꯧꯒ꯭ꯔꯦ ꯑꯗꯣ ꯃꯣꯏꯖꯨ ꯃꯤ ꯌꯥꯝꯕ ꯅꯠꯇꯦ ꯍꯥꯏꯕ
ꯃꯣꯏꯅ ꯇꯣꯉꯥꯟ ꯇꯣꯉꯥꯟꯅ ꯇꯧ ꯇꯧ ꯑꯣꯏꯔꯝꯃꯅꯤ ꯑꯗꯨ ꯑꯣꯏꯔꯗꯤ
ꯃꯣꯏ ꯇꯣꯉꯥꯟ ꯇꯣꯉꯥꯟ ꯇꯧꯋꯦ ꯇꯣꯉꯥꯟ ꯇꯣꯉꯥꯟ ꯑꯌꯥꯝꯕ ꯇꯧꯕꯅꯤ ꯑꯗꯨꯝ ꯈꯔ ꯄꯨꯟꯕꯖꯨ ꯄꯨꯟꯕ ꯄꯨꯝꯕꯅ ꯄꯨꯨꯝꯕꯩ ꯇꯣꯉꯥꯟ ꯇꯣꯉꯥꯟ ꯇꯧꯕꯅꯤꯅ ꯇꯧꯕꯩ ꯆꯞ ꯃꯥꯟꯅꯩ ꯄꯣꯠꯅꯤꯗ
ꯃꯥꯅꯩꯗ ꯏꯃꯥꯟꯗ ꯏꯌꯥꯏ ꯌꯥꯏꯗ ꯇꯧꯕꯨ ꯇꯧꯔꯗꯤ ꯌꯥꯏ ꯅꯠꯇ꯭ꯔꯥ
ꯃꯥꯅꯤ ꯇꯧꯕꯨ ꯇꯧꯔꯗꯤ ꯌꯥꯔꯦ
ꯎꯝ
ꯇꯧꯕꯨ ꯇꯧꯔꯗꯤ ꯌꯥꯔꯦ ꯆꯞ ꯃꯥꯟꯅꯩ ꯀꯥꯏꯗꯦꯕ ꯃꯤ ꯃꯤꯄꯥꯝꯕꯅꯤ ꯈꯣꯏꯁꯨ ꯈꯣꯏ ꯇꯧꯔꯒ ꯃꯣꯏꯗꯤ ꯑꯁ ꯃꯩꯇꯩ ꯗ꯭ꯔꯦꯁ ꯌꯥꯝ ꯁꯦꯠꯂꯦ ꯁꯦꯠꯄꯨꯗꯤ ꯁꯦꯟꯅꯕꯅꯦ ꯑꯌꯥꯝꯕ ꯃꯩꯇꯩ ꯗ꯭ꯔꯦꯁ ꯑꯗꯨ ꯑꯩꯈꯣꯏ ꯁꯦ-ꯁꯦꯠꯆꯔꯣꯏ ꯍꯥꯏꯕꯅꯤ ꯀꯩꯅꯣ ꯅꯠꯇ꯭ꯔꯣ ꯍꯨꯍ꯫ ꯀꯥꯏꯗꯦꯕ ꯃꯤ ꯑꯄꯥꯝꯕꯅꯦꯕ
ꯑꯗꯨꯝ ꯍꯥꯏꯗꯤ ꯑꯗꯨꯗꯤ ꯑꯗꯨꯝ ꯑꯩꯈꯣꯏꯒꯤ ꯊꯕꯛ ꯊꯣꯛꯄꯗ ꯑꯗꯨꯝ ꯁꯦꯠ ꯇꯣ ꯂꯩꯔꯕꯕꯅꯦ ꯍꯥꯏꯕ
ꯁꯦꯠꯇꯧ ꯂꯩꯔꯝꯅꯤ ꯁꯣꯏꯗ꯭ꯔꯕꯅꯤ ꯑꯗꯨꯝ ꯁꯦꯠꯇꯧ ꯂꯩꯔꯝꯃꯦ
ꯑꯗꯨꯅꯦ ꯑꯗꯨꯗꯨꯅ ꯑꯗꯨꯗꯤ ꯑꯗꯨꯝ ꯁꯦꯠꯇꯧ ꯂꯩꯔꯝꯅꯦ ꯍꯧꯖꯤꯛꯁꯦ ꯁꯦꯇ꯭ꯔꯁꯨ ꯌꯥꯏꯗꯅ
ꯌꯥ ꯀꯈꯤꯇꯪ
ꯑꯇꯣꯞꯄ ꯁꯦꯠ ꯂꯧꯕꯅ ꯐꯩꯑꯕ ꯅꯠꯇ꯭ꯔꯥ
ꯐꯩꯌꯦ ꯁꯤꯃꯩꯅꯤ ꯍꯥꯏꯗꯤ ꯑꯗꯨꯝ ꯑꯃꯗꯗꯤ ꯑꯩꯈꯣꯏ ꯑꯗꯨꯝ ꯁ ꯇꯧ ꯂꯩꯔꯦꯕ ꯑꯩꯗꯤ ꯁꯦꯔꯣꯏꯗ ꯄꯣꯔꯛꯑꯣꯏꯗꯦꯕ ꯑꯗꯨꯅ ꯑꯃꯗꯨꯗꯤ ꯐꯪꯗꯧꯁꯨ ꯅꯠꯇꯦ ꯃꯗꯨꯗꯤ ꯑꯩꯈꯣꯏꯅ ꯑꯩꯈꯣꯏ ꯅꯨꯄꯤ ꯉꯥꯛꯇ ꯄꯨꯟꯁꯦ ꯀꯥꯏꯅ ꯍꯥꯏꯕꯒꯨꯝꯕꯗ ꯑꯦ ꯑꯩꯅ ꯈꯜꯂꯤ
ꯅꯦ ꯅꯍꯥ ꯑꯣꯏꯀꯥꯜ ꯁꯦꯠꯅꯤꯡ ꯁꯦꯠ ꯎꯝ
ꯃꯥ ꯁ꯭ꯋꯤꯃꯤꯡ ꯄꯨꯜ ꯆꯠꯄꯩꯗꯣ
ꯑꯥꯎ
ꯑꯗꯨ ꯅꯨꯃꯤꯠꯇꯨꯗ ꯑꯃ ꯁꯤ ꯐꯨꯠꯇꯣ
ꯎꯝ
ꯑꯗꯨꯗꯣ ꯑꯣꯟꯂꯥꯏꯟ ꯗꯦꯂꯤꯚꯔꯤ ꯑꯩ ꯑꯣ ꯑꯣꯟꯂꯥꯏꯟ ꯑꯣꯗꯔ ꯇꯧꯔ ꯆꯥꯕꯗꯤ ꯀꯩꯀꯥꯏ
ꯑꯗꯨꯗꯣ ꯃꯣꯏꯒꯤ ꯋꯥꯏꯐꯝꯗꯣ
ꯎꯝ
ꯂꯤꯁꯤꯡ ꯑꯅꯤꯗꯨꯗꯗꯤ ꯄꯨꯜ ꯈꯛꯇꯪ ꯑꯣꯏꯌꯦꯕ
ꯎꯝ
ꯑꯗꯨꯀꯥꯟꯗ ꯒ꯭ꯔꯥꯎꯟ ꯐ꯭ꯂꯣꯔꯗꯨꯃ ꯄꯨꯜꯂꯞ ꯔꯤꯖꯥꯞ ꯇꯧꯒꯦ ꯍꯥꯏ ꯇꯥꯔꯗꯤ ꯂꯤꯁꯤꯡ ꯃꯔꯤ ꯍꯥꯏꯕ ꯀꯩꯅꯣ ꯑꯗꯨꯝ ꯍꯥꯏꯌꯦ
ꯑꯩꯈꯣꯏꯗꯤ ꯒ꯭ꯔꯥꯎꯟ ꯐ꯭ꯂꯣꯔꯗꯤ ꯀꯔꯤ ꯔꯤꯖꯥꯕ ꯇꯧꯗꯣꯏꯕ꯭ꯔꯣ
ꯒ꯭ꯔꯥꯎꯟ ꯐ꯭ꯂꯣꯔꯗꯨꯗ ꯀꯩꯅꯣ ꯎꯝ ꯍꯥꯏꯗꯤ ꯑꯍꯥꯡꯕ ꯏꯁꯄꯦꯁ ꯈꯔ ꯂꯩꯔꯛ ꯀꯥꯟꯗ ꯗꯥꯏꯅꯤꯡ ꯇꯧꯐꯝꯗꯣ
ꯎꯝ
ꯑꯗꯨꯗꯨꯒ ꯄꯨꯟꯗꯣꯏꯕ ꯑꯗꯣ ꯐꯖꯅ ꯃꯣꯏꯗ ꯄꯥꯎ ꯐꯥꯎꯅꯔꯒ ꯍꯪꯗ꯭ꯔꯗꯤ ꯈꯪꯉꯣꯏꯗ
ꯈꯪꯉꯣꯏꯗ ꯑꯃ ꯍꯦꯛ ꯁ꯭ꯋꯤꯃꯤꯡ ꯄꯨꯜꯒꯤ ꯑ ꯃꯃꯥꯡꯗꯁꯨ ꯇꯦꯕꯜ ꯑꯃ ꯂꯩꯗꯨꯗꯤ
ꯎꯝ ꯑꯗꯨ ꯑꯗꯨ ꯇꯦꯕꯜꯗꯨꯅꯦ ꯑꯩꯅ ꯍꯥꯏꯁꯦ ꯑꯗꯨ ꯇꯦꯕꯜꯗꯣ ꯃꯣꯏꯅ ꯒ꯭ꯔꯥꯎꯟ ꯐ꯭ꯂꯣꯔꯒꯤ ꯔꯤꯖꯥꯚ ꯇꯧꯕꯗꯨꯗ ꯍꯥꯞꯄꯛꯀꯗ꯭ꯔꯅ ꯈꯟꯕ ꯁ꯭ꯋꯤꯝꯃꯤꯡ ꯄꯨꯜꯗꯤ ꯁ꯭ꯋꯤꯝꯃꯤꯡ ꯄꯨꯜꯇꯪ ꯊꯥꯏꯌꯦꯕ ꯑꯣꯟꯂꯤ ꯄꯨꯜ ꯂ ꯑꯣꯏꯅ ꯊꯥꯕꯅꯦꯕ ꯂꯤꯁꯤꯡ ꯑꯅꯤꯗꯨꯗꯤ
ꯎꯝ ꯑꯗꯨ ꯌꯥꯔꯦ ꯀꯩꯅꯣ ꯀꯔꯤ ꯑꯥ ꯑꯩꯈꯣꯏꯅ ꯑꯗꯨꯗ ꯆꯠꯂꯒ ꯆꯥꯟꯅꯔ ꯆꯥꯟꯅꯔꯣꯏ
ꯑꯗꯨꯅꯦ ꯑꯗꯨꯅ ꯑꯃꯨꯛꯁꯨ ꯈꯟꯕ ꯑꯗꯨꯗꯤ ꯂꯤꯁꯤꯡ ꯑꯅꯤꯗꯨꯒꯤ ꯃꯍꯨꯠꯇ ꯀꯩꯅꯣꯝꯗ ꯆꯠꯂꯀꯥꯟ ꯆꯥꯔꯨꯕ ꯐꯠꯇ꯭ꯔꯥ
ꯎꯝ ꯍꯥꯏꯗꯤ ꯑꯩꯈꯣꯏꯅ ꯆꯥꯛꯇꯣ ꯀꯩꯀꯩ ꯆꯥꯅꯅꯗꯧꯁꯨ ꯂꯩꯇꯦꯗꯅ ꯑꯗꯨꯒꯤ ꯄꯣꯠꯇꯨꯗꯤ ꯑꯩꯈꯣꯏꯅ ꯑꯗꯨꯗ ꯑꯗꯨꯝ ꯑꯣꯔꯗꯔ ꯇꯧꯔꯒ ꯆꯥꯒ꯭ꯔꯁꯨ ꯌꯥꯏꯌꯦ ꯑꯗꯨꯅ ꯅꯠꯇꯕ ꯑꯇꯣꯞꯄ ꯆꯠꯂꯒ ꯑꯗꯨꯝ ꯆꯥꯒ꯭ꯔꯁꯨ ꯌꯥꯏꯑꯕ ꯄꯣꯠꯅꯦꯕ ꯑꯗꯨꯗꯤ ꯑꯩ ꯑꯃ ꯔꯣꯛ ꯄꯦꯄꯔ ꯏꯁꯇ꯭ꯔꯦꯠ ꯇꯧꯔꯒ ꯆꯥꯎꯕ ꯆꯥꯅꯤꯡꯉꯦ ꯑꯗꯨ ꯄꯣꯠꯇꯣ
ꯎ ꯏꯁꯤꯡꯒꯤꯗꯨꯗ ꯆꯥꯁꯤꯔꯥ
ꯏꯁꯤꯡꯒꯤꯗꯨꯗ ꯌꯥꯔꯣꯏꯍꯦ ꯏꯁꯤꯡꯁꯤꯗ ꯆꯥꯕ ꯅꯪꯗ ꯀꯩꯁꯨ ꯑꯝꯇꯗꯝ ꯆꯥꯖꯦ ꯀꯩꯗꯧꯔꯒꯦ
ꯏꯁꯤꯡꯒꯤ ꯃꯇꯥꯏꯗ ꯊꯝꯃꯝꯃꯒ
ꯅꯥꯟꯊꯨꯔꯒ ꯌꯩꯁꯤꯟꯕꯩ ꯁꯤꯟꯗꯨꯗꯤ ꯎꯝ
ꯌꯣ ꯇꯥꯗꯣꯏꯅꯦ ꯍꯥ
ꯑꯩꯈꯣꯏ ꯚꯥꯏ ꯌꯣ ꯇꯥꯏ ꯍꯥꯢꯗꯣ ꯇꯥꯔꯦ ꯑꯗꯣ ꯑꯩ ꯊꯝꯃꯒꯦꯀꯣ ꯃꯇꯝꯁꯦ ꯈꯪꯍꯧꯗꯦ ꯎꯝ